ꯎꯝ ꯇꯥꯏ ꯅꯣꯡ ꯆꯨ ꯍꯧꯔꯕꯣ ꯅꯣꯡ ꯃꯈꯣꯟ ꯇꯥꯏ
ꯆꯨꯏꯌꯦ
ꯎꯝ ꯍꯥꯏꯕ
ꯎꯝ ꯁꯥꯎꯟ ꯅꯪꯒꯤ ꯄꯣꯠꯆꯦꯟ ꯁꯥꯎꯟ ꯌꯥꯝ ꯅꯣꯡ ꯆꯨꯕꯅꯤꯅ ꯅꯪꯒꯤ ꯚꯣꯀꯦꯜꯗꯣ ꯌꯥꯝ ꯊꯤꯅ ꯇꯥꯗꯦ ꯅꯪ ꯃꯥꯏꯀ꯭ꯔꯥꯐꯣꯟ ꯍꯥꯞꯆꯤꯜꯂꯒ ꯇꯥꯎ
ꯍꯜꯂꯣ ꯎꯝ ꯇꯥ ꯌꯥꯝ ꯂꯥꯞꯅ ꯇꯥꯏꯌꯦꯗ
ꯑꯩ ꯑꯩꯒꯤ ꯁꯤꯗꯅ ꯁꯦꯡ ꯇꯥꯕ ꯑꯥ
ꯑꯝ
ꯍꯜꯂꯣ
ꯑꯣ ꯇ ꯥꯏ
ꯎꯝ ꯃꯣꯏꯁꯤ ꯀꯩꯅꯣꯒꯤ ꯃꯣꯏ ꯑꯦꯄ꯭ꯂꯤꯀꯦꯁꯟꯒꯤ ꯀꯩꯅꯣ ꯀꯅꯦꯛꯁꯟꯁꯤꯁꯨ ꯌꯥꯝ ꯅꯨꯡꯉꯥꯏꯇꯦꯕ
ꯎꯝ
ꯍꯜꯂꯣ
ꯎꯝ
ꯑꯣꯏ ꯔꯣꯅꯥꯜꯗꯣꯒꯤ ꯄꯨꯈ꯭ꯔꯤ ꯐꯧꯕ ꯂꯩꯕ ꯂꯩꯕ꯭ꯔꯣ ꯌꯨꯝꯗ
ꯄꯨꯈ꯭ꯔꯤꯗꯣ ꯑꯗꯨꯝ ꯂꯩ ꯑꯅꯝꯕ ꯑꯗꯨ ꯌꯥꯝ ꯍꯟꯊꯔꯦꯗ ꯍꯥꯟꯅꯗꯤ ꯌꯥꯝ ꯂꯩ ꯍꯧꯖꯤꯛꯄꯨꯗꯤ ꯌꯨꯝ ꯌꯥꯝꯅ ꯂꯩꯅꯔꯦꯕ
ꯎꯝ
ꯄꯨꯈ꯭ꯔꯤꯁꯤ ꯑꯗꯨꯝ ꯃꯦꯟꯖꯤꯜꯂꯒ ꯌꯨꯝꯒꯤ ꯀꯩꯒꯤ ꯗꯨꯝ ꯁꯥꯕ ꯈꯜꯂꯤꯕ ꯐꯥꯅ ꯌꯥꯝ ꯃꯥꯡꯉꯦ
ꯒ ꯅꯠꯇ꯭ꯔ ꯅꯦꯗ
ꯅꯨꯡꯉꯥꯏ ꯏꯁꯤꯡꯒꯤꯗꯤ ꯑꯗꯨꯝ ꯇꯨꯔꯦꯜ ꯃꯄꯥꯟ ꯂꯣꯏ ꯂꯩꯕ ꯇꯨꯔꯦꯟ ꯂꯩꯕꯅꯤꯅꯅꯦ ꯇꯨꯔꯦꯟꯗꯒꯤ ꯆꯤꯡꯒꯅꯤ ꯄꯨꯈ꯭ꯔꯤꯁꯨ ꯂꯩꯔꯦ ꯇꯨꯔꯦꯟꯗꯒꯤ ꯑꯃꯨꯛ ꯆꯤꯡꯒꯅꯤ ꯑꯗꯨꯒ ꯋꯥꯇ꯭ꯔ ꯁꯄ꯭ꯂꯥꯏꯒꯤ ꯏꯁꯤꯡꯗꯤ ꯂꯩ ꯑꯗꯨꯝ ꯂꯩ ꯏꯁꯤꯡꯕꯨꯗꯤ ꯌꯥꯝ ꯅꯨꯡꯉꯥꯏꯗ
ꯎꯝ ꯏꯁꯤꯡꯅ ꯑꯝ ꯏꯁꯤꯡꯁꯤꯅ ꯋꯥꯕꯅꯦꯕ
ꯑꯥ
ꯂꯩꯔꯒ ꯂꯧꯕꯅꯦ ꯑꯈꯣꯏꯁꯨ
ꯀꯥꯏ ꯀꯥꯏ ꯗꯕ
ꯑꯗꯣꯝꯗꯗꯤ ꯏꯁꯤꯡ ꯀꯝ ꯗꯧꯒꯦ ꯅꯨꯡꯉꯥꯏꯕ꯭ꯔꯣ
ꯇꯥꯒꯤꯗ꯭ꯔꯦ ꯑꯃꯇ
ꯅꯨꯡꯉꯥꯏꯌꯦ ꯑꯩꯈꯣꯏꯒꯤꯗꯤ ꯎꯝ
ꯏꯁꯤꯡ ꯀꯥꯏꯗꯒꯤ ꯅꯣꯡ ꯅꯣꯡ ꯑꯗꯨꯝ ꯆꯨꯍꯦ ꯍꯥ ꯍꯥ ꯅꯣꯏ ꯏꯁꯇꯣꯔꯦꯖ ꯇꯤ ꯏꯁꯤꯡꯗꯤ ꯀꯥꯏꯗ ꯏꯁꯇꯣꯔ ꯇꯧꯒꯦ ꯅꯣꯏ
ꯎꯝ ꯎꯝ ꯀꯥꯏꯩꯅ ꯑꯥ ꯀꯣꯟꯒꯨꯝꯕꯁꯨ ꯑꯗꯨꯝ ꯇꯧꯕ ꯑꯩꯈꯣꯏ ꯑꯗꯨꯒ
ꯎꯝ ꯍꯥꯏꯗꯤ ꯀꯩꯅꯣꯗꯕ ꯄꯨꯈ꯭ꯔꯤ ꯄꯨꯈ꯭ꯔꯤꯒꯨꯝꯕ ꯀꯩꯒꯨꯝꯕꯗ ꯆꯥꯎꯅ ꯑꯗꯨꯝ ꯂꯩꯕ꯭ꯔꯕꯥ
ꯍꯥꯏꯕꯗꯤ
ꯎꯝ ꯑꯗꯨꯗꯤ ꯅꯣꯏꯗꯤ ꯔꯦꯟ ꯋꯥꯇꯔ ꯍꯥꯔꯚꯦꯁꯇꯤꯡꯅ ꯇꯧꯔꯤꯁꯦ ꯑꯅꯝꯕ
ꯉꯥ ꯑ ꯅꯠꯇꯦꯗ ꯑꯥ ꯕꯦꯁꯇꯤꯡ ꯅꯠꯇꯦ ꯂꯦꯕ꯭ꯔ ꯑꯗꯨꯝ ꯆꯠꯂꯦꯕ ꯑꯩꯈꯣꯏ ꯑꯩꯈꯣꯏ ꯅꯥꯥꯛꯇ ꯌꯨꯝꯗꯨꯏ ꯃꯅꯥꯛꯇꯥ
ꯑꯣ ꯑꯣ ꯑꯗꯨ ꯏꯁꯤꯡ ꯏꯁꯤꯡ ꯅꯨꯡꯉꯥꯏꯔꯝꯒꯅꯤꯗ ꯑꯗꯨꯗꯤ ꯗꯃꯥꯗ
ꯎꯝ꯫
ꯏꯁꯤꯡ ꯂꯩꯔꯗꯤ ꯏꯁꯤꯡ ꯂꯩꯔꯗꯤ ꯄꯣꯠ ꯆꯩꯁꯨ ꯊꯥꯔꯝꯃꯅꯤ꯫
ꯎꯝ꯫ ꯑꯗꯨꯗꯤ ꯅꯪꯁꯨ ꯅꯨꯡꯉꯥꯏꯇ꯭ꯔꯦꯁꯦ ꯫ ꯂꯥꯏ ꯔꯤꯒꯤꯅ ꯑꯣꯏꯗꯕ ꯑꯗꯨꯒ ꯕꯖꯥꯔ ꯌꯥꯝ ꯂꯥꯞꯄ ꯑꯗꯨꯒꯤ
ꯎꯝ ꯅꫭꯏꯗꯤ ꯆꯥꯛ ꯊꫭꯡꯗꯕ꯭ꯔꫭ ꯫
ꯈꫭꯏ ꯆꯥꯛꯀꯤ ꯋꯥꯗꯤ ꯂꯩꯇꯦꯗ꯫ ꯅꯨꯡꯁꯥ ꯁꯥꯥꯕꯅꯤꯅ ꯍꯣꯔꯦꯟ ꯄꯨꯡ ꯇꯔꯨꯛ ꯁ꯭ꯋꯥꯏꯗ ꯊꯣꯡꯉꯥꯗꯨꯝ
ꯎꯝ꯫ ꯅꯪꯅ ꯊꯣꯡꯗꯨꯏꯔꫭ
ꯆꯥꯛꯁꯦ ꯑꯩꯅ ꯊꯣꯡꯕꯁꯨ ꯌꯥꯎꯏ ꯑꯩꯈꯣꯏ ꯀꯣꯏꯕꯥꯅ ꯊꯣꯡꯉꯁꯨ ꯑꯩꯈꫭꯏ ꯃꯥꯅ ꯊꯣꯡ ꯈꯪꯗꯦ ꯉꯁꯤꯗꯤ ꯑꯩ ꯊꯣꯡꯗꯧ ꯃꯥꯟꯗꯦ ꯇꯜꯂꯤ꯫ ꯑꯩꯅ ꯊꯣꯡꯉꯗꯤ ꯌꯥꯝ ꯌꯥꯝ ꯆꯥꯏꯌꯦꯕ ꯍꯥꯎꯕꯅꯤꯅ
ꯑꯗꯨꯅ
ꯅꯪꯅꯦ ꯅꯪꯅ ꯑꯗꯨꯝ ꯊꯣꯡꯉꯦ꯫
ꯑꫭ ꯑꯩ ꯑꯗꯨꯝ
ꯌꯥꯝ ꯌꯥꯝ ꯏꯃꯥꯅ ꯊꫭꯡꯕꯅꯦ꯫
ꯑꯣ ꯆꯤꯆꯦ ꯈꯣꯏ ꯕ꯭ꯔꯗꯔꯈꯣꯏꯗꯤ ꯀꯩꯅꯣ ꯇꯧꯗ꯭ꯔꯣ ꯂꯨꯍꯣꯡꯗ꯭ꯔꯤꯕ꯭ꯔꯣ꯫
ꯑꯃ ꯑꯩ ꯕ꯭ꯔꯗꯔ ꯑꯃꯗꯤ ꯂꯨꯍꫭꯡ ꯈꯔꯦ ꯃꯆꯥ ꯑꯅꯤ ꯂꯩꯔꯦ꯫ ꯑꯆꯧꯕꯗꯤ ꯍꫭꯡꯗ꯭ꯔꯤꯗ ꯁꯨ ꯂꯨꯍꫭꯡꯗ꯭ꯔꯤ꯫
ꯑꯣ ꯑꯃ ꯈꯛꯇꯅꯦꯕ ꯍꯣꯡꯉꯤꯁꯦ꯫
ꯎꯝ꯫
ꯑꯥꯠꯆ ꯏꯁꯤꯡ ꯏꯁꯤꯡ ꯐꯪꯕ ꯈꯣꯠꯄ ꯖꯒꯥ ꯍꯥꯏꯁꯦ ꯑꯃꯔꫭꯝꯗ ꯑꯗꯨꯝ ꯅꯨꯡꯉꯥꯏꯔꯝꯅꯤꯗ ꯃꫭꯏ ꯕꯖꯥꯔ ꯂꯥꯞꯄꯤ ꯍꯥꯏꯔꯕ
ꯍꯣꯏ ꯂꯥꯝꯕꯤꯁꯨ ꯐꯠꯇꯕ ꯑꯗꯨꯒꯤ
ꯑꯣ
ꯒꯔꯤꯒꯨꯝꯕ ꯂꯩꯔꯗꯤ ꯂꯩꯕ ꯌꯥꯝ ꯅꯨꯡꯉꯥꯏꯔꯅꯤꯗꯥ
ꯑꯣ ꯕꯖꯥꯔꯗꯒ ꯄꯣꯠ ꯂꯩꯗ꯭ꯔꯁꯨ
ꯌꯨꯝꯗꯒꯤ ꯐꯪꯉꯗꯤ ꯆꯥꯕ ꯊꯛꯄ ꯐꯪꯉꯗꯤ ꯌꯥꯔꯗꯥ ꯍꯤꯡꯕꯩꯗꯤ ꯌꯥꯝ ꯊꯤꯅ ꯅꯨꯡꯉꯥꯏꯅ ꯕꯖꯥꯔꯗꯤ ꯅꯣꯡ ꯐꯥꯗꯣꯛ ꯆꯠꯂꯒ ꯂꯩꯗꯧ ꯉꯥꯏ꯫
ꯎꯝ꯫
ꯑꯥ
ꯅꯪ ꯑꯗꯣꯝꯒꯤ ꯅꯦꯠꯋꯥꯔꯛꯁꯨ ꯌꯥꯝ ꯅꯨꯉꯥꯏ ꯀꯃꯥꯏꯅ ꯇꯧꯒꯦ ꯅꯨꯡꯉꯥꯏꯕ꯭ꯔꯣ ꯁꯣꯝꯗꯗꯤ ꯅꯪ ꯚꯣꯏꯁꯁꯦ ꯌꯥꯝ ꯆꯞ ꯆꯞ ꯆꯞ ꯇꯥꯏ ꯁꯦꯡꯅ ꯇꯥꯗꯦꯕ ꯅꯪ ꯍꯥꯏꯗ‌ꯣ
ꯑꯩꯕꯨꯗꯤ ꯁ‌ꯦꯡꯉ‌ꯦ
ꯍꯥ
ꯐꯥꯏꯞ ꯖꯤꯅ‌ꯦꯕ
ꯐꯥꯏꯚ ꯖꯤꯅꯦ ꯀꯩꯅꯣ ꯁꯤꯖꯤꯟꯅꯕ꯭ꯔꯣ ꯑꯦꯔꯄꯤꯁ ꯁꯤꯖꯤꯟꯅꯕ꯭ꯔꯣ
ꯁꯤꯖꯤꯟꯅꯗ‌ꯦꯗ ꯑꯩ ꯅꯥꯃꯅ ꯅꯞꯄꯒ ꯋꯥꯔꯤꯁꯥꯕꯅ‌ꯦ
ꯑꯣ ꯑꯗꯨꯏꯁꯨ ꯑꯣꯏꯕꯩꯅꯦ ꯁꯤ ꯃꯣꯏꯒꯤ ꯄꯣꯠꯁꯦ ꯑꯦꯔꯄꯤꯁ ꯌꯥꯎꯗ꯭ꯔꯗꯤ ꯑꯁ ꯇꯥꯒꯤꯗ꯭ꯔꯦ ꯀꯩꯝꯇ ꯇꯣꯇ‌ꯦꯜ ꯁꯥꯏꯂꯦꯟꯁ ꯇ ꯂꯩꯒ꯭ꯔ‌ꯦ